ꯃꯥꯏꯁꯟ ꯅꯠꯇ꯭ꯔꯣ
ꯃꯥꯅꯦ ꯃꯥꯅꯦ ꯍꯧꯖꯤꯛꯀꯥꯟꯁꯤꯕꯨ ꯀꯩ ꯀꯩ ꯍꯣꯠꯅꯔꯤꯒꯦ ꯅꯨꯡꯉꯥꯏꯔꯤꯕꯣ
ꯑ ꯅꯨꯡꯉꯥꯏꯔꯤꯌꯦ ꯚꯥꯏ ꯑꯁ ꯚꯥꯏ ꯍꯣꯢꯗꯤ ꯌꯥꯝ ꯅꯨꯡꯉꯥꯏꯈ꯭ꯔ ꯃꯥꯜꯂꯦꯗ ꯐꯣꯟꯒ ꯄꯥꯛ ꯇꯧꯕꯤꯔꯛꯇꯦ ꯍꯥꯏꯗꯤ ꯊꯦꯡꯅꯈꯤꯗꯕꯁꯨ ꯀꯨꯏꯔꯦ
ꯎꯝ ꯀꯨꯢꯔꯦ ꯁꯅꯗꯕ ꯀꯨꯏꯔꯦ ꯀꯃꯥꯏ ꯀꯃꯥꯏ ꯍꯧꯖꯤꯛꯀꯥꯟꯁꯤꯕꯨ ꯊꯕꯛ ꯏꯪꯈꯥꯡ ꯆꯠꯇꯅ ꯈꯣꯠꯇꯅ ꯀꯩꯀꯩ ꯊꯕꯛ ꯏꯪꯈꯥꯡ ꯆꯠꯂꯤꯒꯅꯤ
ꯚꯥꯏ ꯑꯩꯁꯦ ꯀꯩꯅꯣ ꯖꯨꯝ ꯅꯨꯡꯁꯥꯕ ꯀꯩꯀꯩ ꯇꯧꯔꯤ ꯖꯨꯝ ꯖꯨꯝ ꯁ ꯎꯆꯦꯛꯀꯤ ꯌꯨꯝ ꯀꯩꯀꯩ ꯁꯥꯕꯒꯤ ꯄꯥꯏꯈꯠꯄ ꯀꯩ ꯇꯧꯔꯤ ꯑꯗꯣ ꯅꯣꯏ ꯅꯣꯏ ꯑꯉꯥꯡꯁꯤꯡ ꯂꯩꯕ꯭ꯔꯣ ꯅꯠꯇ꯭ꯔꯒ ꯃꯤ ꯏꯖꯥꯎ ꯌꯥꯕꯒ ꯂꯩꯕ꯭ꯔꯣ ꯍꯥꯏꯗꯤ ꯑꯩꯈꯣꯏ ꯊꯕꯛ ꯁꯨ ꯃꯤ ꯈꯔ ꯋꯥꯠꯂꯤ ꯍꯥꯏꯗꯤ ꯃꯣꯏꯁꯨ ꯃꯥꯡꯗꯅ ꯑꯗꯨꯝ ꯍꯥꯏꯗꯤ ꯅꯨꯃꯤꯠ ꯆꯨꯞꯄ ꯃꯥꯡꯗꯅ ꯂꯩꯗꯨꯁꯨ ꯑꯩꯗꯤ ꯊꯕꯛ ꯏꯟꯈꯥꯡ ꯁꯨꯍꯜꯂꯑꯒ ꯍꯥꯏꯗꯤ ꯍꯧꯖꯤꯛꯇꯤ ꯄꯩꯁꯥ ꯇꯥꯕꯤꯒꯤ ꯋꯥꯈꯜꯂꯣꯟ ꯆꯦꯜꯍꯟꯕꯅ ꯐꯩꯌꯦꯅ ꯈꯔꯗꯤ ꯈꯜꯂꯦ ꯅꯣꯏ ꯑꯉꯥꯡꯒ ꯂꯩꯒꯗ꯭ꯔꯣ ꯍꯥꯏꯗꯤ ꯃꯤ ꯌꯥꯎ ꯌꯥꯕ
ꯂꯩ ꯂꯩ ꯚꯥꯏ ꯑꯉꯥꯡ ꯅꯠꯇꯦ ꯑꯩꯁꯨ ꯌꯥꯎꯒꯦꯅ ꯈꯜꯂꯤꯅꯦ ꯊꯕꯛ ꯍꯟꯗꯛꯁꯦ ꯄꯩꯁꯥ ꯊꯣꯛꯃꯟꯗꯕ ꯊꯕꯛ ꯆꯠꯂꯦꯅ ꯏꯃꯥꯟꯅꯕ ꯑꯇꯣꯞꯄꯅꯁꯨ ꯍꯥꯏ ꯑꯗꯨꯒꯤ ꯍꯥꯏꯐꯦꯠ ꯍꯥꯡꯉꯛꯄꯅꯤꯗ ꯄꯥꯢ ꯈꯣꯠꯄ ꯀꯃꯥꯏꯅ ꯇꯧꯒꯦ ꯑꯩꯁꯨ ꯌꯥꯕ꯭ꯔꯥ ꯍꯥꯏꯅ ꯑꯗꯨꯝ ꯀꯨꯏꯔꯦ ꯃꯇꯝ ꯀꯨꯏꯅ ꯎꯅꯔꯨꯗꯕꯗꯨ ꯑ ꯉꯁꯤꯁꯦ ꯍꯥꯏꯗꯤ ꯊꯕꯛꯁꯤ ꯂꯩꯁꯤꯜꯂꯛꯇ꯭ꯔꯕ ꯑꯗꯨꯒꯤ ꯍꯥꯏꯐꯦꯠ ꯍꯥꯡꯉꯛꯄꯅꯤꯗ ꯍꯥꯏ ꯍꯧꯖꯤꯛꯒꯤ ꯍꯧꯖꯤꯛ ꯀꯥꯟ ꯑꯉꯥꯡꯁꯦ ꯍꯥꯏꯗꯤ ꯑꯌꯥꯝꯕꯅ ꯑꯩꯈꯣꯏ ꯂꯩꯀꯥꯏꯗꯁꯨ ꯊꯕꯛ ꯏꯪꯈꯥꯡ ꯆꯠꯅꯅꯤꯡꯕ ꯍꯥꯏꯗꯤ ꯃꯃꯥ ꯃꯄꯥꯅ ꯁꯦꯟ ꯐꯖꯅ ꯊꯥꯕꯤꯗꯕ ꯍꯥꯏꯗꯤ ꯄꯩꯁꯥ ꯂꯥꯏꯔꯕ ꯈꯣꯠꯄ ꯌꯥꯎꯕꯅꯤꯅ ꯊꯕꯛ ꯏꯪꯈꯥꯡ ꯆꯠꯅꯤꯡꯕ ꯈꯣꯠꯅꯤꯡꯕ ꯌꯥꯝ ꯂꯩꯌꯦ ꯏꯅꯥꯎꯄꯥ ꯍꯣꯏ ꯑꯗꯒꯤ ꯑꯩꯗꯤ ꯏꯌꯥꯝꯕ ꯍꯣꯢ ꯌꯥꯝ ꯂꯩꯌꯦ ꯃꯣꯏꯁꯨ ꯑꯗꯨꯝ ꯄꯨꯔꯛꯀꯦ ꯃꯣꯏꯁꯨ ꯆꯠꯅꯤꯡ ꯆꯠꯅꯤꯡ ꯂꯩꯂꯤꯅꯦ ꯍꯪꯉꯛꯑꯣ ꯊꯕꯛ ꯊꯕꯛ ꯑꯃꯝꯇꯪ ꯊꯤꯔꯤꯁꯤ ꯊꯕꯛ ꯑꯃꯇꯪ ꯊꯤꯔꯛꯑꯣ ꯅꯃꯥꯟꯅꯕ ꯈꯪꯅꯕ ꯂꯩꯔ ꯑꯗꯨꯝ ꯍꯥꯡꯉꯛꯑꯣ ꯈꯣꯠꯂꯣꯅ ꯍꯥꯡꯄꯁꯤꯗ ꯑꯗꯨꯝ ꯁꯨꯝ ꯈꯜꯂꯛꯄꯗꯗꯤ ꯏꯃꯥꯟꯅꯕ ꯑꯗꯨꯝ ꯍꯥꯡꯉꯛꯄꯁꯤꯗ ꯚꯥꯏꯗ ꯇꯥꯔꯦ ꯑꯗꯨꯢꯅꯦ ꯚꯥꯏ ꯑꯩ ꯌꯨꯝ ꯁꯥꯕ ꯈꯣꯠꯄ ꯍꯥꯏꯁꯦ ꯀꯩꯀꯩ ꯀꯃꯥꯏꯅ ꯇꯧꯕ ꯍꯥꯏꯐꯦꯠ ꯆꯥꯎꯔꯥꯛꯅ ꯍꯥꯏꯔꯛꯑꯣꯅꯦ ꯑꯩꯁꯨ ꯈꯪꯉ ꯅꯣꯂꯦꯖ ꯑꯣꯏꯍꯧꯅꯕ ꯑꯩ ꯈꯤꯇꯪ ꯈꯪꯍꯧꯅꯕ
ꯑꯗꯨꯨꯝ ꯌꯨꯝ ꯁꯥꯕ ꯈꯣꯠꯄ ꯍꯥꯏꯁꯦ ꯑꯗꯨꯝ ꯀꯩꯁꯨ ꯂꯨꯕ ꯊꯕꯛꯇꯤ ꯅꯠꯇꯦ ꯚꯥꯏ ꯍꯥꯏꯗꯤ ꯑꯩꯈꯣꯏꯅ ꯈꯜꯂꯤꯁꯤꯗꯤ ꯑꯩꯈꯣꯏꯅ ꯑꯉꯥꯡ ꯃꯌꯥꯝ ꯄꯨꯔꯛꯑꯣ ꯈꯣꯠꯂꯣ ꯍꯥꯏꯁꯤꯗꯤ ꯑꯩꯈꯣꯏ ꯃꯆꯤꯟꯁꯦ ꯑꯩꯈꯣꯏ ꯆꯥꯎꯈꯠꯃꯤꯟꯅꯕ ꯍꯥꯏꯗꯤ ꯑꯩꯈꯣꯏ ꯃꯩꯇꯩ ꯃꯆꯥꯅ ꯁꯨꯔꯤꯕ ꯊꯕꯛꯁꯤꯡꯁꯦ ꯍꯥꯏꯗꯤ ꯃꯤꯔꯝꯅ ꯃꯤꯔꯝꯗꯒꯤ ꯂꯥꯛꯄ ꯃꯤꯅ ꯑꯌꯥꯝꯕ ꯂꯣꯏ ꯁꯨꯔꯦꯅꯀꯣ ꯚꯥꯏ ꯑꯗꯨꯅ ꯃꯣꯏꯗꯒꯤ ꯃꯨꯟ ꯍꯥꯏꯗꯤ ꯃꯣꯏꯅ ꯁꯨ ꯑꯩꯈꯣꯏꯒꯤ ꯏꯔꯝꯅꯤ ꯑꯩꯈꯣꯏꯅ ꯁꯨꯖꯒꯗꯝꯕꯅꯤ ꯍꯥꯏꯕꯒꯤ ꯋꯥꯈꯜꯂꯣꯟ ꯑꯃ ꯄꯨꯊꯣꯛꯑꯒ ꯑꯩꯈꯣꯏ ꯍꯧꯔꯛꯏꯕ ꯅꯍꯥ ꯃꯌꯥꯝꯁꯦ ꯑꯩꯈꯣꯏꯅ ꯂꯣꯏꯅ ꯄꯨꯊꯣꯛꯑ ꯇꯧꯕꯅꯦ ꯍꯥꯏꯕꯗꯤ ꯄꯨꯊꯣꯛꯄ ꯍꯥꯏꯗꯤ ꯊꯕꯛ ꯁꯨꯕꯤꯕ ꯇꯝꯕꯤꯕ ꯍꯥꯏꯗꯤ ꯁꯦꯟꯗꯥꯟ ꯂꯝꯕꯤ ꯇꯝꯕꯤꯕ ꯍꯥꯏꯗꯤ ꯂꯥꯢꯔꯤꯛ ꯂꯥꯏꯔꯤꯛ ꯂꯥꯏꯁꯨ ꯇꯝꯕꯅꯗꯤ ꯀꯩꯅꯣ ꯍꯥꯏꯗꯤ ꯃꯥꯅ ꯊꯕꯛ ꯐꯪꯅꯤ ꯍꯥꯏꯕ ꯄꯩꯁꯥ ꯄꯥꯏꯅꯤ ꯍꯥꯏꯕ ꯂꯩꯇꯦ ꯍꯥꯏꯗꯤ ꯍꯥꯏꯗꯤ ꯇꯨꯡꯉꯥꯏ ꯑꯩꯈꯣꯏ ꯄꯨꯟꯁꯤ ꯆꯨꯞꯄ ꯂꯥꯢꯔꯤꯛ ꯂꯥꯢꯁꯨ ꯇꯝꯒꯦ ꯍꯥꯏꯕ ꯌꯥꯗꯕꯅꯤꯅ ꯏꯃꯥ ꯏꯄꯥ ꯑꯩꯈꯣꯏ ꯆꯥꯎꯔꯦ ꯏꯃꯥ ꯏꯄꯥꯗꯤ ꯃꯇꯦꯡ ꯑꯗꯨꯝ ꯄꯥꯡꯕꯗꯤ ꯌꯥꯗꯕꯅꯤꯅ ꯑꯗꯨꯅ ꯑꯩꯈꯣꯏ ꯑꯗꯨꯃꯥꯏꯅ ꯇꯝꯕꯤꯕꯅꯦ ꯍꯥꯏꯗꯤ ꯑꯩꯈꯣꯏ ꯏꯔꯝꯗꯝꯁꯦ ꯀꯟꯁꯦꯅ ꯑꯩꯈꯣꯏꯅ ꯑꯩꯅ ꯑꯉꯥꯡꯁꯤꯡꯁꯦ ꯈꯔ ꯈꯣꯝꯖꯤꯟ ꯈꯣꯝꯖꯤꯟꯂ ꯊꯕꯛꯁꯦ ꯄꯤꯕꯅꯦ ꯄꯤꯕꯅꯦꯗꯤ ꯃꯣꯏꯁꯨ ꯇꯨꯝꯗꯅ ꯆꯥꯗꯅ ꯑꯗꯨꯗꯤ ꯀꯣꯏꯅ ꯂꯥꯡꯗꯅ ꯃꯇꯝ ꯃꯥꯡꯍꯟ ꯂꯩꯗ ꯁꯛꯄꯨꯗꯤ ꯍꯣꯏ ꯇꯧꯒꯗꯕꯅꯤ ꯑꯗꯨꯏꯁꯨ ꯅꯣꯡ ꯐꯥꯗꯣꯛ
ꯁꯨꯔꯒ ꯄꯩꯁꯥ ꯄꯩꯁꯥ ꯇꯥꯜꯂꯒ ꯃꯇꯨꯡꯗ ꯑꯗ ꯄꯩꯁꯥ ꯇꯥꯜꯂꯨꯕꯗꯨꯅ ꯅꯣꯡ ꯐꯥꯗꯣꯛ ꯝ ꯀꯥꯏꯊꯣꯛ ꯆꯥꯊꯣꯛ ꯈꯣꯠꯇꯣꯛꯄꯗꯤ ꯑꯩꯈꯣꯏ ꯀꯩꯁꯨ ꯀꯥꯏꯗꯦ ꯂꯣꯏꯅ ꯆꯥꯊꯣꯛ ꯀꯣꯏꯊꯣꯛ ꯍꯥꯏꯕ ꯅꯠꯇꯦ ꯑꯩꯈꯣꯏꯅ ꯇꯧꯔꯤꯁꯤꯗꯤ ꯍꯥꯏꯗꯤ ꯑꯉꯥꯡꯁꯦ ꯃꯣꯏ ꯊꯕꯛ ꯁꯨꯕꯩ ꯀꯧꯕꯤꯔꯦ ꯑꯗꯨ ꯀꯧꯔ ꯃꯇꯨꯡꯗ ꯑꯩꯈꯣꯏꯅ ꯁꯨꯃꯥꯏ ꯁꯨꯃꯥꯏꯅ ꯇꯧ ꯈꯣꯠꯂꯣ ꯍꯥꯏꯔꯒ ꯑꯩꯈꯣꯏ ꯅꯣꯏ ꯁꯣꯟꯕꯅꯦꯕ ꯑꯉꯥꯡꯁꯤꯡꯁꯦ
ꯎꯝ
ꯁꯣꯛꯍꯟꯕꯅꯦ ꯍꯥꯏꯗꯤ ꯊꯕꯛꯇꯣ ꯀꯩꯁꯨ ꯋꯥꯕ ꯊꯕꯛꯇꯤ ꯅꯠꯇꯦ ꯑꯩꯈꯣꯏ ꯅꯣꯡꯃꯒꯤ ꯇꯦꯛ ꯇꯦꯛ ꯁꯨꯝ ꯇꯞ ꯇꯞꯅ ꯍꯥꯏꯗꯤ ꯃꯣꯏꯁꯨ ꯌꯥꯝ ꯍꯩꯕ ꯅꯠꯇꯕꯅꯤꯅ ꯑꯩꯈꯣꯏ ꯇꯞ ꯇꯞꯅ ꯁꯨꯝ ꯁꯨꯕꯗꯣ ꯁꯨꯃꯥꯏꯅ ꯁꯨꯍꯟꯕꯤꯕꯅꯦ ꯑꯉꯥꯡꯁꯤꯡꯁꯦ ꯑꯗꯣ ꯑꯩꯁꯨ ꯁꯨꯕ ꯌꯥꯎꯔꯤꯅꯦ ꯑꯩꯅ ꯑꯩꯅ ꯇꯥꯛꯄꯤ ꯇꯝꯕꯤꯔ ꯑꯗꯨꯃꯥꯏꯅ ꯇꯧꯕꯤꯕꯅꯦ ꯑꯗꯣ ꯅꯣꯏ ꯃꯤ ꯀꯌꯥꯃꯨꯛ ꯌꯥꯗꯒꯦ ꯍꯥꯏꯗꯤ ꯑꯩꯈꯣꯏ ꯃꯤ ꯃꯤ ꯌꯥꯝꯃꯤ ꯃꯈꯩ ꯌꯥꯗꯤ ꯌꯥꯏ ꯍꯥꯏꯗꯤ ꯑꯩꯅ ꯊꯕꯛ ꯃꯐꯝ ꯃꯔꯤ ꯃꯉꯥ ꯄꯥꯏꯔꯤ ꯍꯥꯏꯗꯤ ꯊꯕꯛ ꯁꯨꯐꯝꯁꯦ ꯑꯩꯈꯣꯏ ꯊꯤꯕꯗ ꯉꯥꯏꯖꯤꯤ ꯂꯣꯏꯅ ꯋꯥꯠꯅꯩꯅ ꯑꯗꯣ ꯑꯩꯅ ꯑꯌꯥꯝꯕ ꯂꯣꯏꯅ ꯊꯕꯛꯁꯨꯨꯝꯕ ꯃꯐꯝ ꯃꯔꯤ ꯃꯉꯥ ꯄꯥꯏꯔꯗꯤ ꯃꯤꯗꯣ ꯁꯤꯟꯗꯣꯛ ꯁꯤꯟꯗꯣꯛ ꯊꯥꯒꯦ ꯇꯧꯕꯅꯦꯕ ꯑꯗꯣ ꯑꯗꯨꯃꯥꯏꯅ ꯅꯪ ꯃꯤ ꯀꯌꯥꯃꯨꯛ ꯍꯥꯞꯀꯦ ꯍꯥꯏꯅ ꯚꯥꯏ
ꯚꯥꯏ ꯑꯩ ꯑꯩꯁꯨꯦ ꯏꯁꯥꯁꯨ ꯌꯥꯎꯒꯦ ꯑꯗꯒꯤ ꯑꯩꯈꯣꯏ ꯂꯩꯀꯥꯏꯗ ꯑꯉꯥꯡ ꯈꯔ ꯂꯩꯔ ꯑꯗꯨꯩ ꯏꯌꯥꯝꯕ ꯈꯔꯁꯨ ꯂꯩ ꯃꯣꯏ
ꯎ
ꯑꯗꯨꯨꯝꯅ ꯑꯩꯈꯣꯏ ꯄꯨꯟꯅ ꯃꯤ ꯇꯔꯥꯃꯉꯥꯃꯨꯛ ꯂꯥꯛꯀꯦ ꯍꯥꯏꯗꯤ ꯃꯤꯁꯦ ꯃꯤꯁꯦ ꯑꯗꯨꯝ ꯍꯥꯏꯗꯤ ꯌꯥꯝꯃꯜꯂꯁꯨ ꯍꯥꯏꯗꯤ ꯍꯥꯏꯗꯤ ꯃꯤꯁꯦ ꯄꯥꯛ ꯁꯨ ꯂꯩꯕ ꯑꯣꯏꯗꯤ ꯂꯩꯀꯥꯏ ꯍꯥꯏꯗꯤ ꯄꯤꯛꯄꯅꯤꯅ ꯍꯥꯏꯗꯤ ꯑꯌꯥꯝꯕꯅ ꯑꯩꯈꯣꯏ ꯁꯤꯗꯤ ꯄꯩꯁꯥ ꯄꯥꯏꯕꯅ ꯌꯥꯝꯅ ꯂꯩꯌꯦꯕ ꯍꯥꯏꯗꯤ ꯂꯥꯏꯔꯕꯁꯦ ꯄꯥꯛ ꯂꯩꯇꯦ ꯑꯩꯈꯣꯏ ꯑꯩꯈꯣꯏ ꯈ ꯈꯔ ꯈ ꯈꯛꯇꯅꯦꯕ ꯈꯜ ꯂꯩꯁꯦ ꯍꯥꯏ ꯇ ꯈ
ꯊꯕꯛ ꯁꯨꯔ ꯄꯩꯁꯥ ꯇꯥꯜꯂꯤꯜꯂꯤ ꯃꯤꯅꯦꯕ ꯑꯩꯗꯣ
ꯎꯝ ꯑꯗꯨꯅꯦ ꯈꯪꯗꯦ ꯑꯗꯨꯅꯤ ꯑꯉꯥꯡꯁꯤꯡꯁꯨ ꯆꯠꯅꯤꯡ ꯃꯨꯟꯅꯁꯨ ꯂꯩꯔꯦ ꯑꯗꯨꯅ ꯑꯩ ꯏꯇꯗꯥꯎꯅ ꯏꯕꯥꯥꯏꯅ ꯍꯥꯏ ꯍꯥꯏꯕꯤꯔꯛꯑꯕꯅꯤꯅ ꯁꯨꯃꯥꯏꯅ ꯇꯧꯏ ꯁꯨꯃꯥꯏꯅ ꯂꯩꯏ ꯃꯐꯝ ꯑꯍꯨꯝ ꯃꯔꯤ ꯂꯩ ꯑꯗꯨ ꯇꯧꯋꯤ ꯍꯥꯏꯔꯛꯑꯕꯅꯤꯅꯦ ꯚꯥꯏ ꯑꯩꯈꯣꯏꯁꯨ ꯂꯥꯛꯅꯕꯁꯨ ꯇꯧꯔꯒꯦ ꯍꯥꯏꯗꯤ ꯅꯣꯂꯦꯖꯁꯨ ꯚꯥꯏꯅꯁꯨ ꯍꯥꯏꯐꯦꯠ ꯍꯥꯏꯔꯦ ꯁꯨꯃꯥꯏꯅ ꯇꯧꯕ ꯁꯨꯃꯥꯏꯅ ꯇꯧꯕ ꯍꯥꯏꯗꯤ ꯌꯨꯝꯒꯤ ꯍꯥꯏ ꯌꯨꯝꯁꯦ ꯌꯥꯝꯅ ꯆꯥꯎꯕꯁꯨ ꯑꯣꯏꯔꯝꯕ ꯌꯥꯏ ꯍꯥꯏꯗꯤ ꯌꯥꯝꯅ ꯍꯥꯏꯗꯤ ꯚꯥꯏꯁꯦ ꯁꯥꯔꯚꯤꯁꯁꯨ ꯐꯖꯅ ꯍꯥꯡꯕ ꯃꯥꯜꯂꯤꯦ ꯐꯖꯦ ꯁꯥꯚꯤꯁꯦꯁ ꯁꯥꯡꯉ ꯈꯣꯠꯂꯅꯤ ꯍꯥꯏꯗꯤ ꯑꯗꯨꯒꯤ ꯎ ꯍꯣꯏ ꯑꯥ ꯑꯗꯨꯃꯥꯏꯅꯁꯨ ꯇꯧꯋꯦ ꯍꯥꯏꯔꯤꯀꯣ ꯑꯗꯨꯃꯥꯏꯅꯗꯣ ꯍꯣꯏ ꯑꯗꯨꯃꯥꯏꯅ ꯂꯥꯛꯑꯒꯦ ꯚꯥꯏ ꯑꯩꯈꯣꯏ ꯏ ꯃꯆꯥ ꯃꯉꯥꯃꯨꯛ ꯂꯥꯛꯑꯒꯦ ꯑꯗꯒꯤ ꯑꯗꯨ ꯏꯕꯥꯏ ꯍꯣꯏꯅꯁꯨ ꯑꯩꯈꯣꯏꯗꯤ ꯑꯍꯥꯟꯕ ꯌꯥꯎꯗꯣꯕꯅꯤꯅ ꯏꯕꯥꯏ ꯍꯣꯏꯅꯁꯨ ꯈꯤꯇꯪ ꯚꯥꯏꯅꯁꯨ ꯑꯗꯨꯃꯥꯏꯅ ꯑꯣꯏ ꯍꯥꯏꯕꯅꯤ ꯍꯥꯏꯐꯦꯠ ꯇꯥꯛꯇꯅ ꯈꯣꯇꯅ ꯈꯤꯇꯪ ꯌꯦꯡꯁꯤꯟꯕꯤ ꯌꯥꯔꯦꯕꯕꯅ ꯑꯗꯨꯗꯤ
ꯎꯝ ꯍꯣꯏ ꯍꯣꯏ ꯅꯪꯅ ꯁꯥꯔꯚꯤꯁ ꯍꯥꯡꯉꯦ ꯍꯥꯏꯔꯒ ꯑꯩꯈꯣꯏꯁꯨ ꯑꯩꯈꯣꯏꯁꯨ ꯈꯨꯡꯒꯪꯗꯩꯅꯀꯣ ꯚꯥꯏ ꯈꯨꯡꯒꯪꯗꯩꯅ ꯑꯩꯈꯣꯏ ꯈꯨꯟꯗꯩ ꯃꯤ ꯉꯠꯇꯅꯦ ꯑꯌꯥꯝ ꯁꯨꯖꯩ ꯍꯥꯏꯗꯤ ꯑꯩꯈꯣꯏ ꯈꯨꯟꯒꯤ ꯃꯤꯗꯥꯥꯟ ꯆꯥꯎꯈꯠꯃꯤꯟꯅꯒꯦꯅ ꯑꯩꯅ ꯈꯜꯂꯒ ꯑꯩꯈꯣꯏ ꯈꯨꯟꯗꯤ ꯃꯤ ꯑꯌꯥꯝꯕꯅ ꯄꯨꯏꯔꯤꯁꯦ ꯑꯗꯣ ꯅꯪ ꯁꯥꯔꯚꯤꯁꯁ ꯅꯨꯡ ꯍꯥꯡꯉꯝꯃꯣꯏ ꯄꯥꯔꯁꯦꯟꯇꯦꯖ ꯊꯕꯛ ꯁ ꯃꯤ ꯑꯇꯣꯞꯄꯅ ꯊꯕꯛ ꯁꯨꯔꯒ ꯃꯤ ꯊꯕꯛ ꯊꯥꯔꯤ ꯃꯤꯗꯨꯅ ꯄꯥꯔꯁꯦꯟꯇꯦꯖ ꯂꯧꯕ ꯈꯣꯠꯄꯗꯣ ꯑꯩ ꯑꯗꯨꯝꯕꯗꯤ ꯑꯝꯇ ꯇꯧꯗꯦ ꯚꯥꯏ ꯍꯥꯏꯗꯤ ꯑꯩꯈꯣꯏ ꯃꯁꯦꯅꯦꯅ ꯑꯗꯨꯝ ꯈꯜꯂꯒ ꯑꯗꯨꯝ ꯑꯗꯨꯝ ꯇꯧꯖꯕꯅꯦꯕꯀꯣ ꯍꯥꯏꯗꯤ
ꯍꯅ
ꯇꯧꯖꯕꯅꯦ ꯑꯩ ꯑꯗꯨꯝꯕꯒꯤ ꯄꯥꯔꯁꯦꯟꯇꯦꯖ ꯂꯧꯕ ꯈꯣꯠꯄ ꯑꯩꯉꯣꯟꯗꯗꯤ ꯂꯩꯇꯦ ꯀꯦ ꯍꯥꯏꯗꯤ ꯑꯩꯈꯣꯏ ꯃꯁꯦꯟꯁ ꯆꯥꯎꯈꯠꯃꯤꯟꯅꯒꯦꯅ ꯈꯜꯂꯒ ꯑꯩꯗꯤ ꯑꯉꯥꯡꯒꯤꯅ ꯑꯣꯏꯅ ꯊꯕꯛ ꯄꯤꯖꯕꯅꯦꯕ
ꯎꯝ
ꯄꯤꯖꯕꯅꯤ ꯑꯗꯣ ꯅꯪ ꯌꯥꯎꯕꯁꯦ ꯂꯥꯛꯑꯣ ꯑꯗꯨꯝ ꯂꯩꯐꯝ ꯆꯥꯐꯝ ꯑꯩ ꯅꯣꯏ ꯑꯩꯈꯣꯏ ꯑꯗꯨꯝ ꯁꯤꯟ ꯈꯣꯠ ꯇꯧꯔꯒ ꯑꯗꯨꯝ ꯂꯩꯃꯤꯟꯅꯔꯁꯦ ꯑꯩꯈꯣꯏ ꯃꯁꯦꯟ ꯍꯔꯥꯎ ꯍꯔꯥꯎ ꯂꯩꯃꯤꯟꯅꯁꯤ ꯑꯗꯨ ꯇꯧꯕꯇꯕꯨ ꯊꯕꯛ ꯏꯟꯈꯥꯡ ꯁꯨꯕꯗꯨꯗꯤ ꯑꯩꯈꯣꯏꯁꯤ ꯍꯥꯏꯗꯤ ꯑꯃꯅ ꯑꯃ ꯂꯧꯇꯥꯟ ꯅꯗꯕꯤ ꯐꯖꯅ ꯑꯩꯈꯣꯏ ꯌꯥꯝ ꯊꯨꯅ ꯁꯨꯕꯁꯨ ꯅꯠꯇꯦ ꯃꯣꯏꯁꯨ ꯍꯩꯇꯕꯅꯤꯅ ꯑꯩꯈꯣꯏꯁꯨ ꯑꯩꯣꯏꯁꯨ ꯃꯤꯅꯤ ꯑꯋꯥꯕ ꯂꯩꯀꯣ ꯑꯗꯨꯅ ꯇꯞ ꯇꯞꯅ ꯑꯗꯨꯝ ꯁꯨꯃꯤꯟꯅꯁꯤ ꯑ ꯑꯩꯈꯣꯏ ꯀꯩꯁꯨ ꯀꯥꯏꯕ ꯅꯠꯇꯦ ꯅꯣꯏ ꯆꯥꯕ ꯊꯛꯄ ꯑꯩꯈꯣꯏ ꯅꯣꯏ ꯅꯣꯡꯃꯩ ꯈꯨꯠꯁꯨꯃꯟ ꯑꯩꯈꯣꯏ ꯑꯗꯨꯝ ꯍꯥ ꯍꯥꯠꯁꯨ ꯍꯥꯠꯂꯣꯏ ꯑꯗꯨꯝ ꯑꯩꯈꯣꯏ ꯍꯥꯠꯁꯨ ꯍꯥꯠꯂꯛꯇꯔꯤ ꯑꯗꯨꯅ ꯑꯩꯈꯣꯏ ꯃꯁꯦꯟꯁꯦ ꯑꯗꯨꯝ ꯑꯃꯅ ꯑꯃ ꯏꯟꯈꯠꯅꯔꯒ ꯑꯗꯨꯝ ꯀꯩꯅꯣ ꯍꯥꯏꯗꯤ ꯄꯩꯁꯥ ꯅꯨꯡꯁꯥꯁꯤ ꯄꯤꯊꯣꯛ ꯄꯤꯁꯤꯟ ꯇꯧꯔꯒ ꯑꯃꯅ ꯑꯃꯅ ꯃꯇꯦꯡ ꯄꯥꯡ ꯄꯥꯡꯅꯖꯦꯕ ꯍꯥꯏꯕꯗꯤ ꯄꯥꯡꯅꯔꯒ ꯑꯗꯨꯃꯥꯏꯅ ꯑꯩꯈꯣꯏ ꯃ ꯑꯩꯈꯣꯏ ꯏꯔꯝꯗꯝꯗ ꯁꯨꯔꯤꯕ ꯊꯕꯛꯁꯦ ꯑꯩꯈꯣꯏ ꯏꯔꯝꯗꯝꯒꯤ ꯃꯤꯅ ꯁꯨꯁꯤꯦꯅ ꯑꯗꯨꯃꯥꯏꯅ ꯇꯧꯅꯤ ꯍꯥꯏꯗꯤ ꯏꯔꯝꯗꯝꯒꯤ ꯊꯕꯛꯗꯤꯦ ꯃꯤ ꯃꯤꯔꯝꯗꯒꯤꯩ ꯂꯥꯛꯄ ꯃꯤꯅ ꯂꯣꯏ ꯁꯨꯔꯦꯅ ꯑꯗꯨ ꯁꯨꯕꯁꯦ ꯃꯣꯏꯅ ꯁꯨꯗꯅꯕꯒꯤꯗꯃꯛꯇ ꯑꯩꯈꯣꯏ ꯑꯗꯨꯃꯥꯏꯅ ꯁꯨꯗꯦꯅ ꯇꯧꯖꯕꯅꯦ ꯑꯗꯣ ꯑꯩꯈꯣꯏꯗꯤ ꯃꯤꯁꯦ ꯌꯥꯃꯤ ꯃꯈꯩ ꯌꯥꯏꯌꯦ ꯍꯥꯏꯗꯤ ꯃꯤꯁꯦ ꯃꯐꯝ ꯃꯐꯝ ꯃꯌꯥꯝ ꯊꯥꯗꯣꯛꯑꯦꯕ ꯑꯗꯨꯅ ꯑꯗꯨꯅꯅꯦ ꯑꯗꯣ ꯅꯪ ꯀꯩꯗꯧꯉꯩꯒꯨꯝꯕꯗꯒꯤ ꯀꯔꯝꯃꯥꯏꯅ ꯂꯥꯛꯀꯦ ꯍꯥꯏꯅꯣ ꯅꯣꯏ ꯂꯧꯕ ꯈꯣꯠꯄ ꯂꯥꯛꯎꯔꯥ ꯅꯠꯇ꯭ꯔꯒ ꯅꯣꯏꯅ ꯑꯊꯟ ꯂꯥꯛ ꯌꯥꯗꯔꯥ ꯒꯥꯔꯤ ꯅꯨꯡ ꯊꯥꯔꯛꯎꯔꯥ ꯀꯃꯥꯏꯅ ꯇꯧꯁꯤꯒꯦ ꯚꯥꯏ
ꯍꯣꯏ ꯌꯥꯏꯌꯦ ꯒꯥꯔꯤꯅꯨꯡꯂꯤ ꯊꯥꯔꯛꯄ ꯌꯥꯏꯌꯦ ꯑꯗꯨꯃꯥꯏꯅ ꯚꯥꯏ ꯍꯥꯏꯗꯤ ꯍꯥꯏꯗꯤ ꯑꯉꯥꯡꯁꯤꯡꯗꯨ ꯒꯥꯔꯤ ꯂꯩꯇꯕ ꯈꯣꯠꯇꯕ ꯍꯥꯏꯗꯤ ꯑꯩꯈꯣꯏꯗꯤ ꯒꯥꯔꯤ ꯃꯆꯥ ꯉꯥꯛꯇꯅꯦꯅ ꯍꯥꯏꯗꯤ ꯆꯟꯗꯧꯕ ꯈꯣꯠꯇꯧꯕ ꯆꯟꯂꯣꯏꯗꯧ ꯃꯥꯜꯂꯦꯕ ꯁꯥꯔꯚꯤꯁꯁꯇꯒꯤ ꯍꯥꯏꯐꯦꯠ ꯊꯥꯔꯒ ꯈꯣꯠꯂꯒ ꯂꯧꯕ ꯌꯥꯏ ꯍꯣꯏ ꯆꯨꯝꯃꯤ ꯚꯥꯏꯅꯁꯨ ꯍꯥꯏꯔꯦ ꯍꯥꯏꯗꯤ ꯃꯤ ꯃꯤ ꯑꯇꯣꯞꯄ ꯂꯝꯗꯒꯤ ꯂꯥꯛꯑꯒ ꯃꯅꯤꯄꯨꯔꯁꯤꯗ ꯍꯥꯏꯗꯤ ꯌꯥꯝꯅ ꯍꯥꯏꯗꯤ ꯊꯕꯛꯁꯤꯡꯁꯦ ꯃꯣꯏꯅ ꯆꯂꯥꯏ ꯂꯩꯔꯦ ꯍꯥꯏꯗꯤ ꯑꯩꯈꯣꯏ ꯃꯩꯇꯩ ꯃꯆꯥ ꯑꯃ ꯑꯣꯏꯅ ꯑꯩꯈꯣꯏꯒꯤ ꯃꯅꯤꯄꯨꯔꯒꯤ ꯑꯣꯏꯅ ꯍꯥꯏꯔꯗꯤ ꯑꯩꯈꯣꯏꯅ ꯁꯤꯟꯗꯅ ꯈꯣꯠꯇꯅ ꯂꯥꯡꯗꯅ ꯑꯩꯈꯣꯏꯅ ꯃꯣꯏꯅ ꯇꯧꯗꯧꯕ ꯊꯕꯛꯇꯣ ꯑꯩꯈꯣꯏꯅ ꯌꯥꯔꯤꯈꯩ ꯇꯧ ꯈꯣꯠꯄ ꯑꯩꯈꯣꯏꯅ ꯇꯧꯅꯕ ꯍꯣꯠꯅꯩ ꯑꯇꯩꯗꯤ ꯑꯩꯈꯣꯏꯅ ꯆꯥꯎꯈꯠꯄ ꯑꯩꯈꯣꯏꯒꯤ ꯃꯅꯤꯄꯨꯔꯕꯨ ꯍꯥꯏꯗꯤ ꯃꯤ ꯃꯤꯇꯣꯞꯅ ꯍꯥꯏꯗꯤ ꯈꯨꯗꯨꯝ ꯆꯟꯗꯅꯕ ꯈꯣꯠꯇꯅꯕ ꯒꯤꯗꯤ ꯌꯥꯝꯅ ꯐꯩ ꯑꯩꯈꯣꯏ ꯄꯨꯟꯅ ꯍꯥꯏꯗꯤ ꯃꯥꯟꯅꯔꯒ ꯑꯗꯨꯃꯥꯏꯅ ꯈꯜꯂꯒ ꯏꯇꯥꯎꯟꯗꯁꯨ ꯌꯥꯝ ꯐꯕ ꯋꯥꯈꯜꯁꯨ ꯌꯥꯝ ꯈꯜꯂꯤ ꯑꯩꯁꯨ ꯏꯇꯥꯎ ꯅꯇꯥꯎ ꯈꯜꯂꯤ ꯑꯗꯨꯃꯥꯏꯅ ꯑꯩ ꯌꯥꯝ ꯏꯇꯥꯎ ꯇꯥꯎꯅꯁꯨ ꯌꯥꯝ ꯊꯥꯒꯠꯂꯤ ꯑꯗꯨꯃꯥꯏꯅ ꯍꯣꯏ ꯑꯗꯨꯃꯥꯏꯅ ꯇꯧꯁꯦ ꯍꯥꯏꯗꯤ ꯃꯤꯅꯁꯨ ꯁꯨꯈꯤꯗꯅꯕ ꯑꯩꯈꯣꯏꯅ ꯃꯍꯨꯠ ꯁꯤꯍꯧꯅꯕ ꯀꯟꯅ ꯍꯣꯠꯅꯖꯦꯕ ꯑꯩ ꯂꯥꯛꯄꯁꯤ ꯁꯨꯃꯥꯏꯅ ꯇꯧꯒꯦ ꯕꯥꯏ ꯍꯥꯏꯗꯤ ꯍꯟꯗꯛ ꯂꯥꯛꯏꯕ ꯅꯤꯡꯊꯧꯀꯥꯕꯁꯦ ꯅꯤꯡꯊꯧꯀꯥꯕꯖꯤꯗꯒꯤ ꯍꯦꯛꯇ ꯌꯥꯎꯔꯒꯦ ꯁꯟꯗꯦꯁꯤꯗꯤ ꯑꯉꯥꯡꯒꯤ ꯃꯣꯏ ꯏꯪꯈꯣꯟ ꯀꯩꯀꯩ ꯁꯥꯅꯕ ꯈꯣꯠꯄ ꯂꯩꯗꯅ ꯍꯥꯏꯐꯦꯠ ꯑꯇꯩ ꯖꯤꯝ ꯆꯠꯄꯁꯨ ꯌꯥꯎꯏ ꯑꯗꯨꯗꯨ ꯃꯣꯏ ꯄꯣꯊꯥꯕ ꯈꯣꯠꯄ ꯔꯦꯖ ꯂꯩꯕ ꯂꯩꯖꯔꯁꯅꯨ ꯑꯗꯨꯒ ꯃꯟꯗꯦꯇꯩꯗꯤ ꯐꯖꯅ ꯂꯥꯛꯑꯒꯦ ꯑꯗꯣ ꯍꯧꯖꯤꯛꯀꯥꯟꯁꯦ ꯍꯣꯏ ꯚꯥꯏꯅꯁꯨ ꯍꯥꯏꯔꯦ ꯂꯥꯏꯔꯤꯛ ꯇꯝꯕ ꯈꯣꯠꯄꯗꯅꯗꯤ ꯃꯤ ꯑꯣꯏꯕ ꯌꯥꯗꯦ ꯆꯨꯝꯃꯦ ꯍꯣꯏ ꯍꯥꯏꯗꯤ ꯑꯗꯨꯝ ꯂꯥꯏꯔꯤꯛ ꯇꯝꯃꯦꯅ ꯑꯗꯨꯝ ꯍꯥꯏꯗꯤ ꯊꯕꯛ ꯐꯪꯅꯤ ꯐꯪꯉꯣꯏꯁꯨ ꯂꯩꯇꯦ ꯍꯣꯏ ꯍꯥꯏꯗꯤ ꯐꯪꯅꯤꯁꯨ ꯂꯩꯇꯦ ꯑꯗꯨꯅ ꯃꯣꯏꯁꯨ ꯃꯇꯝ ꯑꯁꯪꯕꯗ ꯃꯣꯏꯁꯨ ꯊꯕꯛꯇꯨ ꯆꯠꯆꯔꯖꯅꯤ ꯍꯥꯏꯗꯤ ꯁꯪꯗ꯭ꯔꯀꯥꯟꯗ ꯍꯦꯛ ꯃꯣꯏ ꯍꯦꯛ ꯈꯔ ꯂꯦꯞꯄ ꯈꯣꯠꯄꯁꯤ ꯑꯗꯨꯝ ꯌꯥꯒꯗ꯭ꯔꯥ ꯚꯥꯏ ꯍꯥꯏꯒꯤ ꯊꯕꯛꯁꯤꯕꯨ ꯑꯗꯨꯝ ꯑꯗꯩꯩ ꯀꯣꯂꯦꯁ ꯀꯥ ꯀꯥꯥꯟꯗ
ꯕꯥꯏ ꯌꯥꯏꯌꯦ ꯌꯥꯏꯌꯦ ꯚꯥꯏ ꯑꯩꯗꯤ ꯁꯤꯗꯩ ꯁꯤꯗꯁꯨ ꯑꯩꯈꯣꯏ ꯁꯨꯔꯤ ꯃꯌꯥꯝꯁꯨ ꯀꯣꯂꯦꯖ ꯀꯥꯕ ꯃꯤ ꯈꯔꯁꯨ ꯌꯥꯎꯔꯦ ꯑꯗꯨꯝ ꯀꯣꯂꯦꯖ ꯀꯥꯁꯨ ꯃꯣꯏ ꯀꯣꯂꯦꯖ ꯃꯇꯝ ꯀꯣꯂꯦꯖꯀꯤ ꯑꯦꯛꯖꯥꯝ ꯊꯥꯕ ꯈꯣꯠꯄ ꯃꯣꯏ ꯁꯨꯇꯤ ꯁꯨꯃꯥꯏꯅ ꯂꯧꯅꯤ ꯈꯣꯠꯅꯤ ꯍꯥꯏꯕꯗ ꯃꯣꯏ ꯃꯌꯥꯝ ꯂꯧꯔ ꯑꯃ ꯊꯥꯖꯩ ꯑꯗꯨꯝ ꯁꯨꯇꯤ ꯑꯗꯨꯝ ꯊꯥꯗꯣꯛꯄꯤ ꯑꯩꯈꯣꯏꯁꯨ ꯑꯩꯈꯣꯏꯁꯨ ꯑꯩꯈꯣꯏꯁꯨ ꯊꯕꯛ ꯏꯟꯈꯥꯡ ꯂꯩꯔꯦ ꯍꯥꯏ ꯀꯥꯏꯅ ꯑꯩꯈꯣꯏꯁꯨ ꯁꯨꯇꯤ ꯂꯧꯔꯒ ꯆꯠꯂꯦ ꯚꯥꯏ ꯍꯥꯏꯗꯤ ꯑꯗꯨꯗꯣ ꯅꯣꯏ ꯑꯩꯅ ꯒꯥꯔꯤ ꯌꯥꯔꯒꯦꯁꯦ ꯑꯗꯨꯗꯤ ꯄꯨꯡ ꯀꯌꯥ ꯑꯗꯋꯥꯏ ꯂꯥꯛꯑꯣꯒꯦ ꯍꯥꯏꯗꯤ ꯑꯩꯁꯨ ꯈꯨꯡꯒꯪꯗꯒꯤ ꯍꯧꯔꯛꯄꯅꯤ ꯍꯥꯏꯗꯤ ꯒꯥꯔꯤꯁꯦ ꯑꯩꯈꯣꯏ ꯈꯨꯡꯒꯪꯗꯗꯤ ꯒꯥꯔꯤ ꯄꯥꯛ ꯐꯪꯅꯗꯦꯅ ꯍꯥꯏꯗꯤ ꯒꯥꯔꯤ ꯔꯤꯖꯥꯕ ꯂꯥꯛꯑꯦ ꯅꯣꯏ ꯃꯌꯥꯝ ꯄꯩꯁꯥ ꯃꯌꯥꯝ ꯂꯧꯈꯤꯅꯤ ꯑꯗꯨꯅ ꯑꯩꯈꯣꯏ ꯁꯤꯗꯩ ꯊꯥꯔꯛꯑꯒ ꯑꯩꯈꯣꯏ ꯑꯔꯩꯕ ꯃꯁꯦꯟ ꯊꯥꯎ ꯅꯨꯡ ꯈꯔ ꯍꯟꯗꯣꯛ ꯍꯟꯖꯤꯟ ꯇꯧꯔꯒ ꯑꯗꯨꯝ ꯂꯥꯛꯄꯗ ꯑꯩꯈꯣꯏ ꯎꯝ ꯊꯥꯔꯒꯦ ꯒꯥꯔꯤꯗꯤ ꯅꯣꯏ ꯃꯤ ꯇꯔꯥꯃꯉꯥꯡꯒꯦ ꯍꯥꯏꯔꯕꯃꯤꯅ ꯑꯩꯈꯣꯏ ꯒꯥꯔꯤ ꯈꯔ ꯑꯆꯧꯕ ꯑꯃ ꯊꯥꯔꯒꯦ ꯍꯥꯏꯗꯤ ꯒꯥꯔꯤ ꯑꯅꯤ ꯊꯣꯛꯅ ꯂꯥꯛꯄꯗꯗꯤ
ꯐꯔꯛꯇꯥꯔꯅꯤ ꯑꯗꯨꯅꯤ ꯒꯥꯔꯤ ꯈꯔ ꯑꯆꯧꯕ ꯌꯦꯡꯉ ꯊꯥꯔꯛꯑꯒꯦ ꯑꯗꯨ ꯅꯣꯏ ꯄꯣꯠ ꯆꯩ ꯅꯨꯡ ꯄꯨꯕ ꯈꯣꯠꯄꯁꯦ ꯑꯩꯈꯣꯏ ꯇꯨꯝꯕ ꯈꯣꯠꯄꯗ ꯀꯥꯡ ꯅꯨꯡ ꯆꯤꯛꯇꯅꯕ ꯍꯥꯏꯗꯤ ꯍꯧꯖꯤꯛꯇꯤ ꯀꯥꯡ ꯅꯨꯡ ꯆꯤꯛꯑꯗꯤ ꯃꯦꯂꯔꯤꯌꯥ ꯂꯥꯏꯅꯥ ꯀꯥꯡꯉꯤ ꯂꯥꯏꯅꯥ ꯌꯥꯝ ꯁꯟꯇꯣꯛꯑꯦꯕꯀꯣ ꯑꯗꯨꯅ ꯅꯣꯏ ꯀꯥꯡꯒꯟ ꯑꯃ ꯄꯨꯔꯣ ꯑꯗꯨꯒ ꯐꯩꯖꯨꯞ ꯄꯨꯔꯅꯤ ꯇꯨꯝꯕ ꯆꯥꯅꯕ ꯕ꯭ꯔꯁ ꯅꯨꯡ ꯄꯨꯔꯛꯎ ꯕ꯭ꯔꯁ ꯅꯨꯡ ꯁꯦꯡꯅꯕ ꯑꯗꯨꯒ ꯕ꯭ꯔꯁ ꯁꯦꯡꯗꯗꯤ ꯌꯥꯗꯦ ꯍꯥꯏꯗꯤ ꯌꯥꯖ ꯅꯨꯡ ꯇꯤꯟ ꯅꯨꯡ ꯆꯥꯕ ꯈꯣꯠꯄ ꯑꯃꯗꯤ ꯁꯣꯔ ꯃꯅꯝ ꯅꯝꯊꯤꯕꯁꯨ ꯐꯅꯕꯅꯦꯕ ꯕ꯭ꯔꯁ ꯇꯧꯁꯦ ꯍꯥꯏꯁꯦ ꯕ꯭ꯔꯁ ꯅꯨꯡꯗꯨ ꯅꯣꯏꯁꯤ ꯈꯤꯗꯩ ꯂꯩꯒꯦꯁꯨ ꯌꯥꯥꯏꯌꯦ ꯑꯗꯨꯗꯣ ꯗꯨꯀꯥꯟꯥꯟꯕꯗꯤ ꯃꯌꯥꯝ ꯂꯩꯌꯦ ꯑꯗꯣ ꯅꯣꯏ ꯐꯩꯖꯨꯞ ꯄꯨꯔꯛꯑꯣ ꯄꯨꯈꯝ ꯄꯨꯔꯛꯑꯣ ꯑꯗꯨꯒ ꯑꯇꯩꯗꯤ ꯀꯩꯁꯨ ꯄꯨꯅꯤꯡꯉꯥꯏ ꯂꯩꯇꯦ ꯄꯨꯈꯝꯗꯤ ꯑꯩꯈꯣꯏ ꯁꯤꯗꯁꯨ ꯋꯥꯠꯂꯦꯕ ꯋꯥꯠꯂꯦꯗꯤ ꯑꯩꯅ ꯃꯣꯏꯅꯁꯨ ꯄꯨꯅꯔꯛꯇꯕ ꯌꯥꯎꯋꯦ ꯑꯗꯣ ꯃꯣꯏ ꯈꯔ ꯑꯗꯣ ꯅꯣꯏ ꯄꯨꯈꯝ ꯌꯥꯔꯒꯗꯤ ꯄꯨꯈꯝꯁꯨ ꯄꯣꯔꯛꯑꯣ ꯍꯥꯏꯗꯤ ꯆꯥꯕ ꯊꯛꯄꯁꯦ ꯑꯩꯈꯣꯏ ꯇꯝꯕ ꯉꯝꯗꯦ ꯇꯝ ꯉꯝꯗꯦ ꯍꯥꯏꯗꯤ ꯑꯩꯈꯣꯏ ꯄꯨꯈꯝꯗ ꯆꯥꯗꯗꯤ ꯑꯩꯈꯣꯏ ꯑꯩꯗꯤ ꯆꯥꯅꯤꯡꯉꯥꯏ ꯂꯩꯇꯦꯕ ꯑꯗꯨꯅ ꯄꯨꯈꯝꯗ ꯆꯥꯕꯅꯁꯨ ꯑꯩꯈꯣꯏ ꯋꯥꯈꯟꯁꯨ ꯅꯨꯡꯉꯥꯏ ꯑꯗꯨ ꯄꯨꯈꯝ ꯑꯄꯥꯛꯄ ꯄꯨꯔꯁꯨ ꯌꯥꯏ ꯍꯥꯏꯗꯤ ꯃꯌꯥꯝ ꯄꯨꯟꯅ ꯆꯥꯃꯤꯟꯅꯔꯒ ꯁꯤꯌꯥꯔ ꯇꯧꯃꯤꯟꯅ ꯆꯥꯃꯤꯟꯅꯕꯗꯣ ꯑꯗꯨꯁꯨ ꯌꯥꯝ ꯅꯨꯡꯉꯥꯏꯕ ꯃꯍꯥꯎ ꯑꯃꯅꯦꯕ ꯍꯥꯏꯗꯤ ꯊꯕꯛ ꯊꯕꯛ ꯋꯥꯅ ꯁꯨꯔꯒ ꯑꯩꯈꯣꯏ ꯄꯨꯟꯅ ꯆꯥꯃꯤꯟꯅꯕꯗꯣ ꯑꯗꯨꯁꯨ ꯌꯥꯝ ꯅꯨꯡꯁꯤꯅꯩ ꯍꯥꯏꯗꯤ ꯅꯨꯡꯁꯤꯅꯕꯒꯤ ꯋꯥꯈꯜꯂꯣꯟ ꯑꯃ ꯄꯨꯊꯣꯛꯑꯒ ꯑꯩꯈꯣꯏ ꯄꯨꯟꯅ ꯆꯥꯃꯤꯟꯅꯕꯗꯣ
ꯑ
ꯑꯗꯨ ꯑꯗꯨꯃꯥꯏꯅ ꯇꯧꯅꯗꯤ ꯌꯥꯝ ꯐꯗꯤ ꯐꯩ ꯍꯥꯏꯗꯤ ꯑꯗꯣ ꯅꯣꯏꯗꯣ ꯑꯩꯈꯣꯏ ꯑꯌꯨꯛꯇ ꯊꯥꯔꯛꯎꯔ ꯒꯥꯔꯤꯁꯦ ꯅꯨꯡꯊꯤꯟꯗ ꯊꯥꯔꯛꯎꯔ ꯑꯩꯁꯤ ꯀꯃꯅ ꯇꯧꯒꯦ
ꯍꯣꯏ ꯚꯥꯏ ꯚꯥꯏ ꯑꯗꯨꯝ ꯑꯌꯨꯛꯇ ꯉꯜꯂꯤꯡꯈꯩ ꯚꯥꯏ ꯍꯣꯏꯅꯦ ꯑꯩ ꯊꯕꯛꯇꯨ ꯃꯍꯩ ꯁꯨꯖꯟꯅꯕ ꯑꯗꯨꯝ ꯉꯟꯅ ꯊꯥꯖꯩ ꯍꯣꯏ ꯑꯩ ꯑꯩꯁꯦ ꯑꯗꯨ ꯄꯥꯏꯅꯁꯨ ꯁꯨꯃꯥꯏ ꯍꯥꯏꯔꯦ ꯑꯩꯣꯏ ꯕꯩꯖ ꯑꯃ ꯅꯪꯒꯜ ꯑꯃ ꯄꯣꯜꯂꯤ ꯑꯗꯨ ꯈꯔ ꯄꯣꯔꯛꯦ ꯑꯗꯣ ꯑꯩ ꯑꯉꯥꯡꯗꯨꯁꯨ ꯅꯣꯏꯅ ꯍꯥꯏꯈ꯭ꯔꯒꯦꯗꯣ ꯌꯥꯔꯤꯈꯩ ꯃꯣꯏꯗ ꯍꯥꯏꯗꯤ ꯌꯥꯏꯈꯤ ꯄꯣꯛꯅꯕ ꯍꯥꯏꯗꯤꯕꯥꯏ ꯍ ꯄꯣꯛꯇꯕ ꯈꯣꯠꯇꯕ ꯌꯥꯏꯗꯅ ꯍꯥꯏꯗꯤ ꯄꯨꯟꯅ ꯄꯨꯟꯅ ꯆꯥꯃꯤꯟꯅꯕꯁꯨ ꯌꯥꯝ ꯍꯔꯥꯎꯏ ꯍꯥꯏꯗꯤ ꯍꯔꯥꯎ ꯍꯔꯥꯎ ꯆꯥꯕꯁꯤꯗꯩꯗꯤ ꯉꯥꯏꯕꯅꯦ ꯍꯥꯏꯇꯥꯔꯦ ꯃꯃꯥꯡꯗꯁꯨ ꯏꯚꯥꯏ ꯍꯣꯏꯅ ꯄꯨꯜꯂꯤꯉꯩꯀ ꯁꯦꯀꯦꯟꯗꯔꯤ ꯄꯨꯜꯂꯤꯉꯩ ꯌꯥꯝ ꯅꯨꯡꯉꯥꯏ ꯅꯨꯡꯉꯥꯏꯅ ꯇꯧꯈꯤꯕꯅꯦ ꯑꯗꯩꯗꯤ ꯄꯨꯟꯅ ꯆꯥꯃꯤꯟꯅꯕꯗꯨ ꯑꯣꯏꯔꯁꯨ ꯅꯣꯛ ꯅꯣꯛꯅ ꯆꯥꯔꯗꯤ ꯐꯅ ꯋꯥꯔꯁꯨ ꯈꯔ ꯅꯨꯡꯉꯥꯏꯇꯕ ꯂꯩꯔꯁꯨ ꯍꯥꯏꯗꯤ ꯑꯩꯈꯣꯏ ꯄꯨꯟꯅ ꯆꯥꯃꯤꯟꯅꯔꯗꯤ ꯅꯣꯛꯑꯒ ꯋꯥꯔꯤ ꯅꯨꯡꯉꯥꯏꯕ ꯑꯝꯇꯁꯨ ꯁꯥꯟꯅꯔꯁꯨ ꯑꯗꯨꯅ ꯋꯥꯕꯨ ꯂꯣꯏꯅ ꯀꯥꯎꯋꯦꯗꯅ ꯑꯗꯒꯤ ꯑꯦ ꯑꯗꯨꯗꯤ ꯅꯠꯇꯦ ꯃꯣꯏꯁꯦ ꯌꯥꯔꯤꯈꯩ ꯉꯟꯅ ꯂꯣꯏꯁꯤꯜꯂꯨ ꯈꯣꯠꯂꯨ ꯍꯥꯏꯔꯝꯃꯒꯦ ꯑꯩꯅ ꯚꯥꯏꯗ ꯄꯨꯡ ꯑꯗꯨꯝ ꯑꯌꯨꯛꯀꯤ ꯄꯨꯡ ꯇꯔꯨꯛ ꯑꯗꯨꯋꯥꯏꯗ ꯑꯗꯨꯝ ꯂꯥꯛꯂꯣ ꯊꯥꯔ ꯊꯥꯔꯒ ꯃꯣꯏꯗ ꯑꯗꯨꯝ ꯑꯩꯁꯨ ꯍꯥꯏꯈ꯭ꯔꯒꯦ ꯑꯗꯒꯤ ꯈꯪꯗꯦ ꯍꯧꯖꯤꯛꯀꯥꯟꯁꯦ ꯊꯕꯛꯁꯦ ꯍꯥꯏꯗꯤ ꯏꯁꯥꯁꯨ ꯍꯥꯏꯗꯤ ꯕ꯭ꯔꯁ ꯀꯩꯀꯩ ꯇꯧꯗꯅ ꯈꯣꯠꯇꯦ ꯐꯤꯠ ꯑꯣꯏꯅ ꯂꯩ ꯂꯩꯇ ꯂꯩ ꯊꯝ ꯊꯝ ꯊꯝꯒꯗꯕꯅꯤꯅ ꯇꯝꯗꯕꯁꯨ ꯌꯥꯗꯦꯗꯅ ꯑꯦ ꯑꯅꯥ ꯑꯌꯦꯛ ꯌꯥꯎꯔꯛꯑꯗꯤ ꯑꯗꯨꯅꯁꯨ ꯚꯥꯏꯅꯁꯨ ꯍꯥꯏꯔꯦ ꯐꯖꯅ ꯍꯥꯏꯕꯤꯔꯛꯑꯦ ꯑꯗꯣ ꯍꯣꯏ